ꯎꯝ ꯍꯜꯂꯣ ꯇꯥ꯭ꯔꯣ ꯀꯥꯏꯔꯦ ꯀꯥꯏꯔꯦ ꯑꯦ
ꯃꯣꯏ ꯃꯈꯣꯟ ꯌꯥꯝ ꯄꯤꯛꯄꯖꯦ ꯇꯥꯥꯕꯝ ꯈꯪꯗ ꯑ ꯑ
ꯎ ꯆꯥꯛꯄꯨ ꯆꯥꯔꯕ ꯍꯥꯏꯕ
ꯆ ꯆꯥ ꯆꯥꯛ ꯇꯣꯛ ꯀꯨꯏꯗꯔꯤ ꯒꯦꯝ ꯁꯥꯟꯖꯔ ꯇ ꯃ ꯇꯣ ꯁꯥꯟꯅ ꯇꯟ
ꯁꯪꯉꯦ ꯑꯩꯁꯨ ꯏꯁꯥꯥꯟꯗ ꯀꯨꯏꯔꯦ ꯁꯉꯦ ꯌꯥꯝ
ꯍꯣꯏ ꯆꯦ ꯑꯗꯨꯪ ꯀꯩꯅꯣ ꯇꯧꯔ ꯁꯥꯟꯅ ꯌꯥꯕ꯭ꯔꯣ
ꯀꯔꯤ
ꯕꯦꯛ ꯆꯠꯂꯒ
ꯌꯥꯔꯣꯏ ꯌꯥꯔꯣꯏ ꯃꯩꯁꯨ ꯀꯩꯅꯣ ꯌꯥꯎꯇꯦꯕ ꯂꯥꯎꯠ ꯌꯥꯎꯇꯦꯕꯀꯣ ꯑꯗꯨꯅ ꯌꯥꯎꯗꯕꯤꯅ ꯑꯃꯨꯛ ꯌꯥꯗꯕ ꯀꯩꯅꯣꯒꯨꯝꯕ ꯁꯤꯟꯅꯕꯨ ꯌꯥꯏ ꯑꯃ ꯀꯔꯤ ꯍꯥꯏꯒꯦ
ꯑ ꯌꯥ ꯄꯨ ꯇ ꯀꯥꯏ ꯇꯥꯔꯦ ꯇ ꯌꯥ
ꯎ
ꯑꯗꯨ ꯂꯥꯏꯟꯁꯨ ꯅꯨꯡꯉꯥꯏꯇꯕ ꯑꯗꯨꯃꯥꯏꯅ ꯇꯧꯕꯗꯣ ꯑꯗꯨ ꯁꯥꯟꯅꯕꯗꯣ ꯑꯩꯈꯣꯏꯅ
ꯁꯤ ꯑꯩ ꯑꯍꯥꯟ ꯃꯅꯤ ꯌꯦꯡꯉꯦꯗ ꯉꯥꯡ ꯀꯩꯅꯣ ꯇꯧꯔꯝꯃꯦ ꯇꯧꯕꯤꯁꯨ ꯇꯧꯔꯝꯃꯦ
ꯑ
ꯃꯥ ꯁꯥꯟꯅ ꯀꯥꯟꯗꯗꯤ ꯌꯥꯝ ꯄꯤꯛꯄ ꯃꯈꯣꯟ ꯁꯤꯗ ꯐꯖꯅ ꯇꯥꯔꯤ ꯈꯔꯦ
ꯎꯝ ꯑꯗꯨꯅ ꯑꯃꯨꯛ ꯑꯃꯨꯛ ꯌꯥꯎꯋꯦ ꯑꯗꯨꯃꯥꯏꯅ ꯄꯤꯛꯅ ꯇꯥꯕꯗꯁꯨ ꯂꯥꯎ ꯀꯩꯅꯣ ꯇꯧꯕ ꯂꯥꯏ ꯅꯨꯡꯉꯥꯏꯇꯕꯩ ꯀꯩꯅꯣꯗꯤ ꯈꯪꯗ꯭ꯔꯥ ꯍ
ꯍꯣꯏ ꯀꯩꯅꯣꯗꯣ ꯍꯥꯞꯄꯒ ꯊꯣꯛꯂꯛꯇ ꯃꯥꯜꯂꯦ ꯑꯩ ꯀꯩꯅꯣ ꯑꯩꯈꯣꯏꯁꯦ ꯌꯦꯡꯍꯟꯗꯦ ꯇꯧ ꯊꯣꯛꯂꯛꯇꯦ
ꯍꯥ ꯄꯥꯏꯗꯤ
ꯀꯩꯅꯣꯁꯤ
ꯑꯩ ꯍꯥꯄꯟꯕ
ꯑꯥ
ꯑꯗꯨ ꯀꯩꯅꯣꯗꯣ ꯍꯥꯟꯅ ꯍꯥꯏꯗ꯭ꯔꯣ ꯅꯝꯕꯔꯗꯣ ꯍꯥꯟ ꯊꯥꯔꯗ ꯍꯥꯞꯄ ꯑꯗꯨꯝ ꯆꯪꯕꯅꯤ
ꯑ
ꯀꯦꯗꯥꯎꯔ ꯇꯧꯔꯛꯦꯅꯀꯣ ꯑꯗꯨꯒ ꯃꯈꯣꯏꯒꯤ ꯃꯣꯏ ꯇꯥꯛꯁꯇꯨ ꯂꯣꯏꯁꯤꯜꯂꯦꯅ ꯃꯣꯏ ꯀꯩꯅꯣꯒꯤ ꯑꯩꯣꯏꯁ ꯃꯃꯤꯡꯅꯨꯡ ꯀꯩ ꯑꯃꯒꯤ ꯃꯤ ꯑꯗꯨꯝ ꯃꯤꯁꯤꯂꯦꯅꯀꯣ ꯑꯗꯨꯒ ꯊꯥꯈꯤꯕ ꯊꯥꯕ ꯍꯥꯏꯗꯤ ꯍꯝꯇ ꯍꯥꯞꯄꯤꯔꯛꯑꯣ ꯍꯥꯏꯔꯦꯀꯣ ꯐꯣꯟ ꯀꯣꯟꯜꯒ ꯍꯥꯄꯤꯔꯑꯣ ꯍꯥꯏ ꯑꯗꯨꯃꯥꯏꯅ ꯇꯧꯔꯒ ꯊꯥꯕꯝꯗꯣꯏ ꯍꯧꯖꯤꯛ ꯐ ꯃꯦꯟ ꯃꯤꯒꯁꯨ ꯇꯧꯕꯝꯃꯤ ꯀꯥꯏꯅ ꯇꯥꯗꯦ ꯑꯗꯨ ꯃꯅꯤ ꯍꯥꯏ ꯍꯥꯏꯌꯣ ꯕꯤꯁꯣꯔꯠꯇꯣ ꯍꯥꯏꯒꯦ ꯑꯗꯨꯅ ꯀꯥꯏ ꯐ ꯃꯥꯅ ꯍꯥꯐꯇ ꯌꯥ
ꯇ ꯃꯥ ꯀ꯭ꯂ ꯀ꯭ꯂꯥꯁ ꯇꯧꯔꯤ ꯍꯥꯏꯔ
ꯑꯌꯨꯛꯅ ꯑꯃꯨꯛ ꯃꯥ ꯀꯩ ꯇꯧꯕꯅꯤ ꯄꯨꯡ ꯕꯥꯔꯣ ꯇꯥꯔꯃꯤꯅ ꯈꯟꯕ ꯍꯜꯂꯛꯑꯕꯅꯤ ꯀꯩꯅ
ꯨꯝ ꯂꯩ ꯔꯥꯛ
ꯌꯨꯝ ꯂꯩ ꯆꯥꯛꯆꯥ ꯂꯣꯏ ꯂꯥꯎꯁꯤ ꯇꯣꯛ ꯐ ꯐꯣꯟ ꯍꯦꯡꯗꯣꯛꯑꯒ ꯐꯝꯃ ꯑꯃꯅꯤꯅꯤ ꯐꯃꯨꯡꯗ
ꯀꯩꯖꯥꯡ ꯆꯑꯒ
ꯀꯩꯅꯣ ꯈꯣꯡꯗ꯭ꯔꯣꯨꯝ ꯈꯣꯡꯗ꯭ꯔꯣꯨꯝ ꯃꯁ
ꯑꯩ ꯈꯕꯤ ꯊꯣꯡ ꯈ
ꯑꯦ
ꯍꯥꯥ ꯐꯥꯔꯕ
ꯍꯁ ꯑꯣꯠꯈꯤ ꯉ ꯐꯥꯕꯤꯗ꯭ꯔꯦ
ꯀꯌꯥꯝ ꯇ꯭ꯔꯕꯦꯜ ꯀꯅ ꯍꯥꯏ
ꯑꯦ ꯏꯁꯤꯡ ꯐꯅꯌꯥꯝ ꯆ ꯂꯩꯦ ꯐꯅ ꯌꯥꯝ
ꯑꯅ ꯌꯥ ꯊꯔ꯭ꯔꯦ
ꯎꯝ ꯃꯣꯏꯅ ꯅꯨꯃꯤꯠ ꯅꯤ ꯍꯨꯝꯅꯤ ꯆꯠꯂ ꯆꯥꯎꯈꯠꯂꯦ ꯊꯨꯅꯕꯕꯨ ꯆꯥꯎꯈꯠꯄ ꯅꯠꯇꯧꯕꯀꯣ ꯇ ꯆꯥꯎꯈꯠꯄꯤꯌꯨ ꯁꯃꯥꯏꯅ ꯇꯧꯔꯝꯃꯤ
ꯃꯔꯔꯝ ꯃꯔꯔꯝ ꯅꯍꯥꯟ ꯅꯨꯃꯤꯗꯥꯨ ꯇꯃꯣꯏ ꯋꯥꯅꯤ ꯑ ꯈꯣꯆꯣꯁꯦ ꯇ ꯑꯗꯨꯣ ꯉ ꯐꯥꯗ ꯇꯣ
ꯑꯣ ꯀꯩꯅꯣ ꯀꯩꯅꯣ ꯇꯧꯔꯒ ꯇꯣꯁꯥꯏ ꯊꯥꯜꯂꯒ ꯇꯧꯕꯤꯔꯛꯣꯑꯣ
ꯅꯨꯃꯤꯗꯥꯡ ꯋꯥꯏꯔꯝ ꯅꯠꯇꯦ ꯑꯗꯨꯝ ꯀꯩꯅꯣꯗ ꯑꯃꯇ ꯊꯔ ꯀꯦ ꯌꯄꯃ
ꯑꯦ ꯉꯔꯥꯡꯗꯤ ꯐꯔ ꯌꯥꯝ ꯊꯥꯅꯩꯅꯦ ꯐꯥ ꯐꯥꯕ ꯐꯥꯗ꯭ꯔꯗꯤ ꯈꯪꯗꯦ
ꯅꯣꯡ ꯋꯥ ꯋꯥꯔꯣꯏ ꯊꯥ
ꯎ ꯑ ꯅ ꯑꯒꯦꯗꯨꯗꯤ ꯆꯠꯃꯦꯩ ꯆꯠꯂꯣ ꯋꯥ ꯍꯜꯂꯛꯑꯦꯅ ꯑꯃꯨꯛ ꯐꯥꯗꯅ ꯈꯥꯖꯤꯡ ꯑꯃ ꯐꯥꯔ ꯑꯥ ꯇꯨꯔꯦꯟ ꯃꯃꯩ ꯍꯥꯏꯕ꯭ꯔꯥ ꯀꯩꯅꯣ ꯃꯨꯇꯣꯟ ꯐꯇꯣꯅꯦ ꯑꯩꯅꯦ ꯗꯥꯃꯣꯅꯦ ꯑꯩꯈꯣꯏ ꯚꯥꯏꯅꯦ ꯁꯀꯔꯒꯈꯃꯦ ꯅ ꯥꯏꯗꯤꯅ ꯀꯩꯅꯣ ꯍꯗꯣꯏꯅꯤ ꯥꯏ ꯕꯥꯁꯀꯔꯗꯨꯣ
ꯍꯝ
ꯃꯥ ꯈꯔ ꯐꯥꯏꯗ ꯑꯃꯨꯛ ꯑꯃꯅꯤ ꯐꯥꯏ ꯃꯨꯇꯣꯟ ꯐꯥꯗꯦ ꯑꯩ ꯐꯥꯗꯦ ꯑꯩꯣꯏ ꯑꯩꯈꯣꯏ ꯕꯥꯏꯁꯤ ꯐꯥꯗꯦ ꯏꯁꯤꯡ ꯉꯥꯡꯕ ꯍꯥꯏꯇꯥꯔꯦ ꯉꯁꯪꯣ ꯗꯤ
ꯄꯨꯗꯤ꯭ꯔꯣ
ꯌꯦꯡꯉꯦ ꯑꯁ ꯉꯔꯥꯡ ꯑꯍꯤꯡꯗꯤ ꯌꯦꯡꯗꯦꯕ ꯀꯩꯅꯣꯗꯨꯣ ꯌꯦꯡꯉꯝꯃꯦ ꯎꯝ ꯇꯔꯥ ꯃꯈꯥꯏ ꯊꯥ ꯏꯗꯤ ꯄꯥꯏ ꯑꯃ ꯌꯥ ꯑꯃ ꯑꯍꯤꯡꯁꯤ ꯍꯛꯇ ꯕꯦꯔꯥꯗꯤ ꯀꯥꯔꯅꯤ ꯑ ꯅꯃꯇꯦꯡ ꯃꯥꯦ
ꯑꯩ ꯉ ꯑꯍꯤꯡꯒꯤꯗꯨꯣ ꯐ꯭ꯔꯥꯟꯁ ꯁꯤꯗꯦꯟꯗꯣ ꯒꯣꯅ ꯑꯃꯝ ꯆꯟꯗꯣꯏꯔꯥ ꯒꯣꯅ ꯑꯃꯝ ꯆꯟꯗ ꯊꯥꯕꯅꯤ ꯍꯪ ꯁꯔꯝꯁꯨꯣꯏꯅꯣ
ꯑꯗꯨꯂꯨꯅꯦ ꯑꯩꯁꯨ ꯁꯤꯗꯤ ꯑꯗꯨꯝ ꯑꯩ ꯉꯐ ꯌꯦꯡꯀꯥꯟꯗ ꯈꯤꯇꯪꯒ ꯌꯦꯡꯕꯗꯣ ꯑꯁ ꯆꯪꯒꯦ ꯇꯧꯕ ꯍꯇꯥꯡ ꯌꯥꯎꯋꯦꯕ ꯐꯇꯦ ꯈꯤꯇꯪ ꯃꯄꯥ ꯑꯃ ꯍꯥꯏꯇꯥꯔꯦ ꯃꯤꯨꯝ ꯀꯞꯊꯣꯛꯄꯒꯤ ꯃꯇꯥꯡꯗꯣ ꯑꯁ ꯑꯗꯨ ꯃꯥꯜꯂꯤꯌꯦ ꯈꯜꯂꯦ ꯑꯗꯨ ꯀꯗ ꯑ ꯆꯃꯤ
ꯍ ꯀꯩꯅꯣ ꯆꯖꯎꯕ ꯗꯔꯖꯤ ꯇ ꯀꯩꯅꯣ
ꯌꯥꯎꯗꯦ ꯀꯨꯝꯃꯍꯩ ꯉꯔꯥꯡ ꯀꯩ ꯇꯥꯕ꯭ꯔꯥ ꯑꯁꯤ ꯇꯥꯕ꯭ꯔꯥ
ꯎ ꯅꯍꯥꯟꯃ
ꯎꯕꯨ
ꯀ ꯉꯥ ꯆ ꯆꯥ ꯃꯔꯝꯣꯏ ꯆꯠꯅꯤ ꯍꯥꯏꯕꯅ
ꯑꯣ
ꯎꯝ ꯑꯩꯁꯨ ꯂꯥꯛꯀꯦꯗ ꯍꯥꯏꯕꯗ ꯕꯣꯟ ꯌꯦꯡꯕ ꯀꯩ ꯌꯥꯎꯕ ꯊꯦꯡꯉꯦꯗ ꯆꯠꯇ
ꯑꯣ ꯍꯣꯏ ꯑꯗꯨ ꯑꯗꯨꯗꯤ ꯐ ꯑꯩꯈꯣꯏꯁꯨ ꯌꯥꯎꯗ꯭ꯔꯦ ꯍꯌꯦꯡ ꯁꯣꯔꯥꯠꯀꯤꯗꯕꯨꯗꯤ ꯈꯪꯗꯦ ꯑꯩꯈꯣꯏꯗꯤ ꯀꯩꯗꯧꯗꯧ ꯃꯥꯟꯗꯦꯗ ꯌꯥꯝ ꯀꯅ ꯇꯧ ꯆꯪꯁꯤꯟꯗꯣ ꯆꯪꯉꯨꯗꯗꯣ
ꯑ ꯏꯐꯥꯡ ꯇꯥꯗꯧꯅꯤꯅ ꯑꯩ ꯊꯔꯁꯨ ꯌꯥꯎꯕꯗ ꯑ ꯑꯣꯏꯣꯏꯗ ꯥꯁꯤ ꯏ ꯌꯥꯎ ꯍꯕ ꯆꯧ ꯐꯦ ꯀ ꯇꯇꯗ ꯉꯔꯥꯡ ꯀꯥꯏꯨꯁꯅꯣꯕꯥꯅꯤ ꯀꯥꯞꯃꯤꯟꯅꯕ ꯀꯩꯅꯣꯗ ꯊꯕꯛꯃꯦ
ꯑꯣ ꯑꯃꯨꯛ ꯍꯜꯂꯛꯄ
ꯃꯥ ꯎꯡꯍꯟꯕꯤꯌꯨ ꯃꯣꯏ ꯀꯩꯅꯣ ꯍꯥꯏꯗꯤ ꯂꯥꯏꯔꯤꯛ ꯐꯣꯡꯕꯩ ꯍꯥꯏꯕ
ꯑꯣ ꯅꯪ ꯍꯣꯏ ꯏꯝꯐꯥꯜ ꯂꯩꯕ꯭ꯔꯣ
ꯃꯥ ꯂꯩꯦ
ꯑꯣ ꯍꯣꯏꯅꯦ ꯀꯣꯆꯤꯡ ꯀꯣꯆꯤꯡ ꯇ ꯑꯣꯏꯣꯏꯗ꯭ꯔꯣ
ꯀꯣꯆꯤꯡ ꯇꯧꯋꯣꯏ ꯀꯣꯆꯤꯡ ꯂꯣꯏꯔꯣꯏ ꯀꯣꯆꯤꯡꯗꯤ
ꯎꯝ ꯍꯥꯏꯗꯤ ꯊꯥꯖꯤꯜꯂꯤꯝꯇ꯭ꯔꯣ ꯑꯇꯣꯞꯄ
ꯎꯝ
ꯐꯕꯦꯔ ꯇꯅꯤ ꯀꯃꯥꯏꯅ ꯇꯧꯅꯤ ꯆꯁ ꯀ
ꯁꯔꯗꯤ
ꯎꯝ ꯑꯗꯨ ꯋꯥ ꯀꯂꯥꯔꯣꯏꯅꯤ ꯍꯥ
ꯑꯦ ꯈ ꯂꯩꯦꯒ ꯑꯃꯨ ꯇꯜꯂ ꯀꯅꯨ ꯀꯨꯃ ꯀ
ꯑꯣ ꯇꯂ ꯇꯂ ꯀꯥꯟꯗ ꯎꯝ ꯉꯍꯥꯟ ꯀꯩꯅꯣꯗꯣ ꯀꯣꯜꯗꯨ ꯐꯖꯅ ꯇꯧꯔꯝꯃꯗꯤ ꯑꯥ
ꯀꯔꯤ ꯑ ꯍꯧꯒꯅꯃꯥꯏꯥꯏꯗꯅ ꯕꯣꯟꯕꯩ ꯍꯥꯏꯅ ꯊꯥꯕ
ꯑꯥ
ꯣꯅ ꯆꯕ
ꯑꯣ ꯀ ꯌꯥꯗꯤ ꯑꯃꯣ ꯊꯥꯔ ꯑꯗꯨꯝ ꯄꯥꯏꯒꯤꯅ ꯊꯥꯏ ꯂꯣꯏ ꯊꯥꯏ ꯂꯣꯏ ꯁꯨꯡꯐꯥꯎ ꯍꯧꯥꯎꯗ꯭ꯔꯦ ꯁꯪꯈꯤꯗ꯭ꯔꯦ ꯉꯥꯡꯁꯛꯇ ꯉꯥꯡꯅꯗꯦ
ꯍ ꯌꯥꯎꯒ
ꯎꯝ ꯀꯩꯅꯣ ꯇꯧꯔꯕꯨꯗꯤ ꯑꯃꯃꯝ ꯑꯅꯤꯗ ꯁꯨꯃꯥꯏꯅ ꯑꯣꯏꯅꯅ ꯊꯥꯡꯉꯝꯃꯕꯨꯗꯤ ꯄꯩꯁꯥꯗꯨꯣ ꯈꯔ ꯆꯥꯎꯅ ꯂꯩꯩ ꯑꯗꯨꯃꯥꯏꯅ ꯊꯥꯡꯉꯒꯗꯤ ꯈꯔꯁꯨ ꯂꯥꯛꯦ
ꯑꯗꯨꯗꯤ ꯀꯩꯅꯣ ꯀꯥꯡꯕꯨꯒꯤꯅꯤꯗ ꯄꯩꯁꯥ ꯈ ꯌꯥꯝ ꯌꯥꯎꯋ ꯀꯥꯡꯃꯕꯨ
ꯂꯥ ꯄꯩꯁꯥ ꯑꯁ ꯂꯩ ꯋꯥ ꯑꯍꯨꯝ ꯃꯔꯤ ꯃꯉꯥ ꯊꯥ ꯀꯥꯟꯗꯗꯤ ꯑꯃꯈꯛꯇꯪ ꯁꯣꯏꯕ ꯍꯥꯏ ꯒ꯭ꯌꯥꯟ ꯇꯥꯗꯦꯗꯅꯀꯣ ꯑꯗꯨꯅ
ꯑꯩꯗꯤꯦ ꯀꯦꯩꯅꯣ ꯎ ꯊꯃꯦ ꯀꯣꯟ ꯀꯣꯟ꯭ꯔꯥ ꯊ
ꯑꯗꯨꯅꯦ ꯑꯗꯨꯃꯥꯏꯅ ꯇꯧꯃꯥꯏꯅ ꯄꯩꯁꯥꯕꯨꯗꯤ ꯆꯥꯎꯋꯒꯦ ꯍꯥꯏꯔꯒ ꯑꯗꯨꯒ ꯌꯥꯗꯦꯕ
ꯑꯗꯨꯕꯨ ꯂꯥꯛꯇꯕꯁꯨ ꯌꯥꯎꯋꯤꯅꯦ ꯃꯤꯁꯦꯁ ꯍꯥꯏꯗꯤ ꯁꯠ ꯍꯥꯞꯈ꯭ꯔꯦꯅ ꯑꯦꯞꯇꯣ ꯑꯗꯨꯒ ꯃꯤꯁꯦꯁ ꯂꯥꯛꯇꯕꯁꯨ ꯏꯃꯥꯟꯅꯕꯩ ꯑꯃ ꯇꯧꯋꯦ ꯃꯥꯥꯏ ꯃꯤꯁꯦꯁ ꯂꯥꯛꯇꯦꯅ ꯍꯥꯏꯐꯥꯎꯉꯣꯏ
ꯑꯩ ꯑꯩꯁꯦ ꯐꯔꯌꯥꯝ ꯇꯧꯁꯨ ꯉꯍꯥꯟ ꯅꯍꯥꯟꯗꯁꯨ ꯇꯧꯕꯗꯣ ꯑꯩ ꯁꯤꯁꯦꯁ ꯃꯣꯏ ꯀꯩꯅꯣꯒ ꯀꯁꯔ
ꯎꯝ
ꯃꯦꯁꯦꯖ ꯍ ꯉ ꯊꯥꯖꯤꯟꯅꯩ ꯃꯣꯏ ꯀꯩꯅꯣꯒꯤ ꯍꯕꯦꯡꯒꯤ ꯀꯩ ꯀꯔꯤꯒꯤꯅꯣ ꯄ꯭ꯔꯣꯑꯣ ꯑꯥꯟ ꯇꯧꯔ ꯊꯥꯔꯛꯑꯒ ꯇꯧꯔꯝꯃꯦ ꯑꯗꯨꯝ ꯍꯟꯖꯤꯟ ꯍꯟꯖꯤꯟ ꯃꯦ ꯊꯥꯔꯦ ꯈꯣꯠꯅꯕꯗꯤ ꯆꯪꯉꯦ
ꯑꯣ ꯍꯣꯏꯅꯦ ꯏꯆꯅ ꯌꯥꯝ ꯇꯧꯋꯦ ꯃꯣꯏꯁꯦ ꯍꯥꯟ ꯀꯇ ꯔꯝꯖꯥꯏꯁꯤ ꯑꯂꯨ ꯅꯟ ꯁ ꯃꯥ ꯍꯥꯏ ꯎꯝ ꯎꯝ ꯅꯝꯕꯝꯕꯔ ꯑꯃ ꯀꯔꯤ ꯁꯔ
ꯕꯦꯡꯒꯤ ꯌꯥꯎꯕ ꯑꯦꯄ꯭ꯂꯤꯀꯦꯁꯟ ꯑꯃꯒ ꯊꯥꯔꯛꯒ ꯇꯧꯑꯝꯕꯅꯦ
ꯑꯣ
ꯑ ꯅ ꯀ ꯄꯩꯁꯥ ꯀꯥ ꯀ ꯆꯪꯒ ꯄꯣ ꯑꯗꯨꯕꯨ ꯑꯗꯨꯗ ꯑꯃꯨꯛ ꯑꯗꯨ ꯀꯩꯗꯧ ꯆꯪꯅꯗꯦ ꯃꯣꯏꯅ ꯀꯥꯞꯄꯣꯛꯛꯇꯨꯗ ꯉꯥꯏ ꯐꯣꯟꯣꯟ
ꯎꯝ ꯑꯗꯨꯅꯦ ꯃꯥꯏꯅ ꯃꯥꯡꯒꯦꯕ ꯇꯧꯕꯅꯦ ꯃꯥꯡꯈꯤꯕꯦꯕ ꯃꯥꯏꯕꯨꯡ
ꯂꯧꯊꯛꯇꯕ ꯍꯂꯦ
ꯑꯣ ꯍꯣꯏꯅꯦ ꯍꯟꯗꯛꯇ ꯌꯥꯎꯔꯟꯗꯦꯅꯦ ꯍꯣꯏꯁꯨ ꯀꯝꯄ꯭ꯂꯦꯟ ꯑꯗꯨꯃꯥꯏꯅ ꯇꯧꯋꯦ ꯀꯝꯄ꯭ꯂꯦꯟ ꯑꯃꯝ ꯇꯧꯕꯅꯦ ꯇꯨꯅꯗꯤ ꯂꯥꯛꯇ ꯂꯥꯛꯄꯅꯦ ꯑꯗꯨꯝ
ꯑꯗꯨꯗꯤ ꯍꯥꯏꯗꯤ ꯄꯣꯠꯇꯨ ꯀꯩꯅꯣ ꯌꯥꯝ ꯍꯥꯞꯇꯕꯅꯤꯅꯤꯀꯣ ꯎ ꯃꯔ ꯃꯔ ꯊꯄꯅꯤ ꯄꯩ ꯆꯥꯗ
ꯎꯝ
ꯂꯥꯛꯇ꯭ꯔꯤ ꯋꯥꯗ ꯑꯗꯨꯝ ꯊꯥꯖꯤꯟꯕꯤꯌꯨ
ꯍꯣꯏ ꯀꯝꯄ꯭ꯂꯦꯟ ꯌꯥꯝꯃꯅ ꯇꯧꯔꯀꯥꯟꯗ ꯂꯥꯛꯄ ꯍꯥꯏꯗꯣ ꯎꯝ ꯀꯥꯏ ꯃꯣꯏꯅ ꯈꯔꯛꯇꯧ ꯂꯧꯗꯣꯏ ꯄꯩꯁꯥ ꯃꯆꯤꯠ ꯃꯆꯤꯠꯇꯨ ꯎ
ꯆ ꯃꯔꯤꯄꯅ ꯌꯥꯝ ꯄꯩꯁꯥ ꯂꯧꯊꯣꯛꯑꯒ ꯂꯥꯛꯇꯧꯋꯦ ꯃꯥꯏꯗꯤ ꯀꯝꯊꯅ ꯀꯌꯥ ꯇꯧꯗꯣꯏꯅꯤ
ꯃꯥꯔꯣ ꯑꯣ ꯑꯣ ꯂꯥꯛꯇꯗꯤ ꯀꯣꯟꯅꯗꯤ ꯂꯥꯡꯕꯅꯤ ꯇꯞꯅꯕꯁꯨ
ꯝ ꯂꯥꯛꯄꯖ ꯑꯗꯨ ꯂꯥꯛ ꯂꯥꯛ ꯂꯣꯏ ꯆꯋꯥ ꯃ
ꯃꯨꯇꯟꯒꯤꯌꯦ
ꯑꯥ
ꯑꯁ ꯑꯩꯗꯤ ꯑꯗꯨꯃꯥꯏꯅ ꯇꯧꯔꯦ ꯀꯝꯄ꯭ꯂꯦꯟ ꯑꯗꯨꯗ ꯑꯥ ꯇꯧꯗꯕꯩꯃꯥꯏꯅ ꯍꯣꯏ ꯑꯗꯨꯅꯤ ꯄꯩꯁꯥ ꯃꯥꯏ ꯑꯗꯨꯝ ꯂꯧꯗꯨꯀꯥꯟꯗ ꯑꯗꯨꯝ ꯑꯃ ꯑꯗꯨꯝ ꯌꯧꯗꯅꯦ ꯑꯃ ꯑꯅꯤ ꯑꯗꯨꯝ ꯌꯧꯗꯏꯅꯦ
ꯎꯝ
ꯑꯨꯅ ꯄꯥꯝꯃꯣꯏꯅꯦ ꯑꯗꯨꯃꯥꯏꯅ ꯇꯧ ꯃꯥꯡꯕꯗꯣ ꯄꯩꯁꯥ ꯂꯩꯇꯕ ꯑꯩꯈꯣꯏꯁꯨ ꯑꯗꯨꯝ ꯄꯥꯃꯨꯣꯏꯅꯦ ꯑꯃ ꯀꯥꯏꯗꯤ ꯌꯥꯝꯃꯤꯕ ꯌꯥꯝꯗ꯭ꯔꯣ
ꯌꯥ
ꯎꯝ ꯈ ꯀꯝꯄ꯭ꯂ ꯍꯥꯏꯦ ꯎ ꯌꯥ
ꯀꯩꯅꯣꯒꯤ ꯑꯦꯝ ꯌꯨꯕꯒꯤ ꯀꯩꯅꯣꯝ ꯊꯥꯖꯤꯟꯒꯦ ꯇꯕ ꯑꯗꯨꯅ ꯋꯦꯕꯁꯥꯏꯠ ꯆꯪꯒꯦ ꯌꯥꯗꯅ ꯂꯩ ꯍ
ꯀ ꯂꯥꯏ ꯏꯥꯏ ꯅꯨꯡꯉꯥꯏꯇꯕꯔꯣ ꯀꯩꯒꯤꯅꯣ
ꯈꯪꯗꯦ ꯃꯣꯏ ꯇꯧꯋꯤꯗꯣꯏꯕ ꯑꯩꯈꯣꯏ ꯀꯩꯅꯣ ꯑꯣꯏ
ꯎꯝ
ꯍ ꯉꯁꯥꯏ ꯍꯥꯏꯐꯦꯠ ꯆꯪ ꯌꯥꯝꯃꯦ ꯑꯗꯨꯗꯅ ꯑꯃꯨꯛ ꯆꯞꯄꯨ ꯍꯌꯦꯡ ꯆꯠꯄꯤ ꯇꯔꯗ ꯑꯗꯨꯝ ꯆꯠꯄ ꯂꯩꯕꯅ ꯑꯗꯩ ꯍꯧꯅ ꯑꯃꯨꯛ ꯋꯦꯕꯁꯥꯏꯠꯇꯨ ꯆꯪ ꯌꯥꯈꯤꯗ꯭ꯔꯦ ꯍꯔ ꯊꯥꯅ
ꯃꯤꯌꯥꯝ ꯆꯪꯕ ꯑꯣꯏꯝꯕꯁꯨ ꯌꯥꯏ ꯃꯤꯌꯥꯝꯒꯤꯁꯨ ꯍꯥꯏꯒꯅ ꯇꯧꯕ ꯃꯇꯥꯡ ꯑꯣꯏꯕꯤꯔꯣ ꯂꯥꯏꯟ ꯕꯤꯖꯤ ꯑꯣꯏꯕꯩꯔꯣ ꯀꯩꯒꯤꯅꯣꯃꯅꯦ
ꯂꯣꯏ ꯇꯧꯕ ꯑꯣꯏꯔꯝꯃꯤꯁꯦ
ꯎꯝ ꯑꯗꯨꯃꯥꯏꯅꯦ
ꯊꯥꯎ ꯆꯠꯇ꯭ꯔꯣ
ꯊꯕꯛꯀꯥꯟꯁꯤꯦꯛꯇ ꯀꯨꯏꯔꯦ ꯌꯨꯝꯗꯔ ꯂꯩꯕꯗ ꯋꯥꯔꯅꯤ ꯎꯝꯁꯤꯡ ꯑ ꯆ ꯆ ꯀꯨꯏꯦ ꯊꯥ ꯑꯍꯨꯝ ꯑꯅꯤ ꯑꯍꯨꯝ ꯁꯨꯁꯤꯜꯂ ꯑꯃꯛ ꯌꯥꯕꯗꯤ ꯌꯥꯔꯦ
ꯑꯥ
ꯀꯣ ꯎꯝ
ꯍꯣꯏ ꯍ ꯂꯩ
ꯎꯝ
ꯎꯝ ꯍꯝ